ꯍꯣꯏ
ꯇꯥꯕ꯭ꯔꫭ
ꯐꯖꯟ ꯇꯥꯏꯌꯦ
ꯑꯩ ꯁꯤꯔꯦꯍꯦ ꯁꯥꯕꯅ ꯂꯩꯕ ꯂꯩꯕ ꯍꯩꯅꯗ꯭ꯔꯦꯍꯦ ꯅꯣꯏꯗꯤ ꯁꯥꯗ꯭ꯔꯣ
ꯑꯩꯈꯣꯏꯔꯣꯝꯗꯤ ꯁꯥꯗꯦꯅ
ꯏꯁꯁ ꯅꯨꯡꯉꯥꯏꯅꯦ ꯁꯤ ꯁꯤꯔꯦ ꯑꯩ ꯁꯥ ꯃꯟꯕꯅꯀꯣ ꯑꯩ ꯑꯁ ꯀꯔꯤ ꯍꯥꯏꯁꯤꯔꯥ ꯍꯛꯆꯥꯡꯁꯦ ꯌꯥꯗ꯭ꯔꯦꯍꯦ
ꯀꯩꯅꯣ ꯑꯗꯨꯃꯥꯏꯅ ꯇꯧꯔꯗꯤ ꯏꯔꯨꯊꯣꯛ ꯑ‌ꯣ‌ ꯅꯪ
ꯑꯁ ꯍꯧꯖꯤꯛ ꯏꯔꯨꯔꯁꯨ ꯀꯔꯤꯁꯨ ꯀꯥꯟꯅꯥꯔꯣꯏ
ꯑꯦ ꯑꯗꯨꯗꯤ ꯑꯩ ꯑꯃ ꯈꯪꯉꯦ
ꯀꯔꯤꯔꯣ
ꯁꯨꯝ ꯀꯣꯏꯕ ꯆꯠꯂꯣ ꯃꯄꯥꯟꯗ ꯎꯔꯨꯝꯒꯨꯝꯕꯗ
ꯎꯝ ꯍꯣꯏꯅꯦ ꯑꯗꯨꯁꯨ ꯑꯗꯨꯗꯤ ꯈꯔ ꯆꯨꯝꯃꯦ
ꯈꯔ ꯈꯛꯇꯪ ꯌꯥꯝ ꯆꯨꯝꯗꯦ
ꯎꯝ ꯍꯣꯏ ꯑꯩꯈꯣꯏꯗꯤ ꯎꯔꯨꯝ ꯌꯥꯝ ꯂꯩꯇꯦꯕ ꯑꯗꯨꯒꯤ ꯈꯔ ꯈꯛꯇ ꯆꯨꯝꯃꯦ ꯑꯥ
ꯑꯣꯐꯤꯁꯀꯨꯝꯕꯗ ꯆꯠꯂꯣ ꯍꯥꯏꯕꯗꯤ ꯃꯣꯏ ꯑꯦ ꯁꯤ ꯂꯩꯕꯗꯣ
ꯑꯁ ꯆꯠꯊꯣꯛꯄ ꯇꯜꯂꯦ ꯌꯥꯝ ꯁꯥꯏ ꯀꯅꯥꯅ ꯑꯁ ꯆꯠꯊꯣꯛꯅꯤꯡꯗꯦꯗ
ꯅꯨꯡꯁꯥ ꯌꯥꯝ ꯁꯥꯕ꯭ꯔꯣ
ꯌꯥꯝ ꯁꯥꯏ ꯍꯣꯏ ꯅꯨꯡꯁꯥ ꯌꯥꯝ ꯀꯟꯕꯗꯤ ꯅꯠꯇ꯭ꯔꯤꯌꯦ ꯍꯧꯖꯤꯛꯄꯨꯗꯤ ꯈꯔ ꯐꯩꯌꯦ ꯑꯗꯨꯑꯣꯏꯁꯨ ꯂꯩꯗꯅ ꯀꯥꯂꯦꯟꯅꯤꯅ ꯌꯥꯝ ꯁꯥꯗ꯭ꯔꯁꯨ ꯍꯛꯆꯥꯡꯁꯦ ꯅꯞ ꯅꯞ ꯂꯥꯎꯔꯒ ꯇꯧꯕꯗꯣ
ꯑꯗꯨꯅꯦ ꯈ꯭ꯋꯥꯏ ꯇꯟꯕꯁꯦ
ꯍꯣꯏ ꯑꯗꯨꯒꯤ ꯑꯁ
ꯑꯗꯨꯗꯤ ꯑꯩ ꯀꯩꯅꯣꯝꯃ ꯍꯥꯏꯒꯦꯁꯦ
ꯍꯥꯏꯔꯣ ꯑ
ꯁꯝꯗꯣ ꯐꯖꯅ ꯇꯥꯈꯠꯂꯣ
ꯍꯣ ꯑꯁ ꯁꯝꯗ ꯍꯥꯏꯔꯨꯅꯨ ꯑꯩ ꯁꯝ ꯁꯥꯡꯉꯝꯕꯗꯨꯒꯁꯦ ꯂꯣꯏ ꯀꯛꯊꯠꯂꯒꯀꯣ ꯂꯩꯔꯕꯅꯦ
ꯍꯩꯃꯥ ꯅꯪ ꯅꯁꯝ ꯀꯛꯑꯕꯣ
ꯀꯛꯈ꯭ꯔꯦ ꯁꯥꯃꯟꯕꯒꯤ ꯑꯩ ꯍꯩꯅꯗ꯭ꯔꯦ
ꯌꯦꯡꯕꯨ ꯌꯦꯡꯅꯤꯡꯉꯤꯀꯣ
ꯑꯗꯣ ꯎꯄꯥꯏ ꯂꯩꯇꯦ ꯅꯪꯗꯤ ꯅꯪꯗꯤ ꯄꯥꯈꯪ ꯅꯠꯇꯕꯅꯤꯅ ꯌꯦꯡꯍꯜꯂꯣꯏ
ꯑꯁ ꯌꯥꯝ ꯐꯖꯔꯝꯗꯧ ꯃꯥꯜꯂꯦꯕ
ꯌꯥꯝ ꯐꯖ ꯊꯣꯛꯈ꯭ꯔꯦ ꯅꯨꯄꯥꯁꯤꯡ ꯀꯦꯟꯕꯅ ꯂꯣꯏꯔꯦ ꯑꯩ ꯎꯕꯁꯤꯡ
ꯎꯝ ꯑꯗꯨꯕꯨ ꯅꯥꯇꯩꯃ ꯌꯧꯔꯣꯏꯗ ꯅꯪ
ꯌꯥ ꯆꯠꯂꯨꯍꯦ ꯂꯩꯁꯥꯔꯤꯉꯩꯗꯗꯤ ꯌꯧꯔꯝꯗꯕꯁꯨ ꯌꯥꯏ ꯍꯧꯖꯤꯛꯇꯤ ꯑꯩꯅ ꯍꯦꯟꯈ꯭ꯔꯅꯤ ꯃꯥ ꯃꯆꯥ ꯑꯅꯤ ꯑꯍꯨꯝ ꯁꯨꯔꯕꯗꯨꯕꯨ
ꯏꯁ ꯃꯥꯗꯤꯀꯣ ꯃꯆꯥ ꯂꯩꯔꯤꯈꯩ ꯑꯗꯨꯝ ꯃꯥꯗꯤ ꯑꯗꯨꯝ ꯐꯖ ꯊꯣꯛꯄꯅꯦ
ꯍꯥꯏꯁ ꯀꯔꯤꯒꯤꯔꯀꯣ ꯑꯗꯨ ꯑꯗꯨꯒꯤ ꯑ ꯀꯩꯅꯣ ꯇꯝꯕ ꯂꯥꯛꯄ ꯇꯥꯔꯦ ꯏꯇꯩꯃꯗ
ꯑꯦꯁ ꯑꯗꯨꯕꯨꯗꯤ ꯑꯩꯅ ꯂꯨꯅ ꯇꯧꯕ ꯑꯗꯨꯒꯤ ꯃꯥ ꯋꯥꯈꯜ ꯅꯨꯡꯉꯥꯏꯕꯒꯤꯅꯦ
ꯀꯃꯥꯏ ꯀꯃꯥꯏꯅ ꯇꯧꯕꯒꯤꯔ ꯅꯪ ꯅꯆꯥ ꯑꯍꯨꯝ ꯁꯨꯔ ꯍꯦꯟꯅ ꯍꯦ ꯐꯖ ꯊꯣꯛꯏꯁꯦ ꯁꯦ ꯍꯥꯏꯅ ꯍꯪꯕ ꯇꯥꯔꯦ
ꯃꯥ ꯁꯨꯛꯍꯥꯏ ꯍꯥꯏꯕꯤꯔꯣꯏ
ꯀꯔꯤꯒꯤ ꯑꯁ ꯌꯥꯝ ꯂꯤꯛꯄ꯭ꯔꯣ ꯅꯣꯏ
ꯅꯠꯇꯦꯗ ꯑꯗꯨꯕꯨꯗꯤ ꯅꯣꯏ ꯅꯄꯨꯔꯔꯣꯏꯕꯒꯤ ꯃꯈꯥ ꯄꯣꯜꯂꯦꯕꯀꯣ
ꯑꯣ ꯑꯗꯨ ꯑꯗꯨ ꯍꯪꯕ ꯌꯥꯏꯗꯅ ꯅꯪꯁꯦ ꯀꯃꯥꯏꯅ ꯇꯧꯕ ꯃꯤꯅꯣ ꯍꯥꯏꯔꯒ ꯑꯇꯩꯃꯥꯅ ꯍꯥꯏꯕꯗ ꯁꯤꯒꯨꯝꯕ ꯁꯨꯃꯥꯏꯅ ꯇꯧꯕꯅꯦ ꯁꯨꯃꯥꯏꯅ ꯇꯧꯕꯅꯦ ꯁꯤꯒꯨꯝꯕ ꯅꯨꯄꯥꯁꯤ ꯊꯤꯌꯣ ꯍꯥꯏꯕ ꯈꯔ ꯍꯥꯏꯔꯛꯀꯅꯤꯗꯅ
ꯑꯗꯨ ꯅꯪ ꯐꯪꯉꯣꯏꯕ ꯄ꯭ꯔꯤꯊꯤꯕꯤꯗ ꯑꯩ ꯈꯛꯇꯅꯦꯕ
ꯑꯁ ꯆꯠꯂꯣ ꯍꯥꯏ ꯅꯪꯁꯨ ꯅꯨꯄꯥꯁꯤꯡꯁꯦ ꯌꯥꯝ ꯐꯠꯇꯕ꯭ꯔꯣ
ꯍꯣꯏ ꯌꯥꯗꯕꯅꯦ ꯑꯗꯨꯅ
ꯀ‌ꯣꯏꯗ‌ꯦ ꯑꯁ ꯈꯪꯗ꯭ꯔꯦꯗ ꯀꯣꯏꯅꯤꯡꯉꯥꯏ ꯈꯪꯗ꯭ꯔꯦ ꯑꯁꯦꯡꯕ ꯑꯁ
ꯎꯝ ꯎꯝ ꯅꯪꯅꯦ ꯅꯪꯁꯨ ꯅꯪꯅ ꯄꯥꯝꯖꯕ ꯅꯨꯄꯥꯕꯨ ꯑꯗꯨꯝ ꯉꯥꯏꯔ ꯂꯩꯕ ꯃꯥꯜꯂꯕꯨ
ꯀꯅꯥ ꯑꯁ ꯂꯩꯇꯦꯗ
ꯑꯗꯨ ꯑꯣꯏꯔꯗꯤ ꯑꯩꯒꯤ ꯃꯔꯨꯞꯇꯨ ꯍꯧꯖꯤꯛ ꯍꯟꯗꯛ ꯊꯣꯛꯀꯥꯟꯁꯤꯗ ꯑꯗꯨꯝ ꯍꯥꯏꯅꯔꯁꯤ ꯎ ꯈꯟꯗ
ꯑꯗꯨꯝ ꯑꯐꯕ ꯂꯩꯔꯗꯤ ꯑꯗꯨꯝ ꯍꯥꯏꯕꯤꯔꯛꯑꯣ ꯍꯥꯏꯔꯦꯗꯅ ꯑꯩꯅ
ꯑꯗꯨ ꯅꯣꯏꯁꯦ ꯊꯥꯖꯕ ꯌꯥꯗꯕꯀꯣ ꯍꯥꯏꯗꯤ ꯃꯤꯒꯤ ꯑꯃ ꯁꯤꯟꯕ ꯍꯥꯏꯕꯁꯦ
ꯑꯩꯕꯨ ꯊꯥꯖꯕ ꯌꯥꯗꯦ ꯀꯥꯏꯅ ꯑꯗꯨꯃꯥꯏꯅꯗꯤ ꯍꯥꯏꯒꯅꯨꯗ ꯅꯪꯁꯨ
ꯅꯪꯕꯨ ꯅꯠꯇꯦꯗ ꯅꯣꯏꯕꯨ ꯍꯥꯏꯕꯅꯤꯗ ꯑꯩꯁꯨ
ꯏꯁ ꯅꯣꯏꯕꯨ ꯀꯥꯏ ꯅꯣꯏ ꯍꯥꯏꯔꯦ ꯃꯣꯏ ꯍꯥꯏꯌꯣ ꯅꯣꯏ ꯍꯥꯏꯒꯅꯨ
ꯅ ꯑꯗꯨꯗꯤ ꯃꯣꯏꯕꯨ ꯃꯣꯏꯕꯨꯗꯤ ꯊꯥꯖꯔꯦꯕ ꯅꯣꯏꯕꯨ ꯊꯥꯖꯗꯕ
ꯆꯠꯂꯣꯍꯦ ꯅꯪꯁꯦ ꯌꯥꯗꯦꯗ
ꯑ
ꯅꯪ ꯌꯥꯗꯦ ꯅꯪ ꯌꯥꯗꯦ
ꯑꯩꯒꯤ ꯃꯔꯨꯞꯇꯨꯗꯤꯀꯣ
ꯑꯥ
ꯂꯩꯁꯥꯕꯤ ꯑꯝꯇ ꯀꯣꯏꯗ꯭ꯔꯤꯕꯅꯦꯕ
ꯀꯔꯤꯒꯤꯔꯣ ꯕꯥ ꯂꯩꯁꯥꯕꯤ ꯀꯣꯏꯅꯤꯡꯗꯕꯒꯤꯔ
ꯅꯠꯇꯦ ꯒ꯭ꯌꯥꯟ ꯌꯥꯝ ꯇꯥꯕꯅꯦꯕꯀꯣ
ꯑꯁ ꯒ꯭ꯌꯥꯟ ꯇꯥꯕꯁꯤꯡꯁꯦ ꯒ꯭ꯌꯥꯟ ꯌꯥꯝ ꯇꯥꯕꯒꯤ ꯂꯩꯁꯥꯕꯤ ꯀꯣꯏꯗꯕꯅꯦ ꯍꯥꯏꯕꯅꯦ ꯒ꯭ꯌꯥꯟ ꯇꯥꯕ ꯀꯧꯗꯕꯅꯤꯀꯣ ꯍꯦꯟꯖꯤꯟꯃꯜ ꯍꯦꯟꯖꯤꯟꯃꯜꯂꯗꯤꯀꯣ ꯐꯠꯇꯦꯕ ꯅꯠꯇ꯭ꯔ ꯒ꯭ꯌꯥꯟ ꯇꯥꯏ ꯒ꯭ꯌꯥꯟ ꯇꯥꯏ ꯍꯥꯏꯔꯒ ꯂꯩꯁꯥꯕꯤ ꯀꯣꯏꯗꯅ ꯗꯅ ꯂꯩꯕꯁꯤꯕꯨ ꯌꯥꯕ꯭ꯔꯥ ꯍꯥꯏꯕꯅꯤꯗ ꯃꯥ ꯃꯇꯨ ꯊꯤꯔꯣꯏꯗ꯭ꯔꯣ
ꯑꯗꯨ ꯃꯥꯗꯤ ꯑꯩꯈꯣꯏꯗꯧꯅ ꯑꯣꯏꯔꯣꯏꯗ ꯄꯥꯊꯣꯛꯑꯏꯗ ꯃꯇꯝ ꯃꯥꯡꯍꯟꯗꯦꯕꯀꯣ ꯅꯨꯡꯁꯤꯔꯗꯤ ꯊꯨꯡꯅꯒꯗꯕꯅꯦ ꯃꯥꯅ ꯄꯥꯝꯃꯤꯁꯦ
ꯑꯁ ꯑꯗꯨꯗꯤ ꯑꯩꯒ ꯆꯞ ꯃꯥꯟꯅꯩꯍꯦ ꯑꯗꯨꯒꯤꯅꯤꯅꯦꯍꯦ ꯑꯩꯁꯦ ꯀꯣꯏꯗꯕꯤꯗ ꯂꯩꯔꯤꯁꯦ ꯑꯗꯨꯒꯨꯝꯕ ꯊꯤꯕꯗ
ꯑꯗꯨ ꯂꯩꯔꯦ ꯂꯩꯔꯦ ꯍꯟꯗꯛꯇꯤ
ꯂꯩꯔꯕ꯭ꯔꯣ
ꯍꯣꯏ ꯃꯁꯛ ꯈꯨꯐꯖꯁꯤꯗꯤꯀꯣ ꯑꯁ
ꯑꯣ ꯑꯁ ꯑꯗꯣ ꯑꯩꯒꯤꯗꯤ ꯑꯩꯒꯤ ꯑꯣꯏꯅꯗꯤꯀꯣ
ꯎꯝ
ꯄꯥꯈꯪ ꯃꯁꯛ ꯌꯥꯝ ꯐꯖꯕꯁꯦ ꯑꯩꯗꯤ ꯄꯥꯝꯗꯦ ꯂꯩꯗꯅꯀꯣ ꯅꯠꯇꯦ ꯑꯗꯨꯏ ꯅꯠꯇꯦ ꯃꯁꯛ ꯌꯥꯝ ꯐꯖꯔꯒ ꯀꯔꯤ ꯍꯥꯏꯁꯤꯔꯦ ꯅꯨꯄꯤꯁꯤꯡꯅꯒ ꯄꯥꯝꯅꯕ ꯉꯥꯎꯅꯕ ꯂꯩꯗꯅꯀꯣ ꯅꯨꯞ ꯄꯥꯕꯣ
ꯑꯣ
ꯑꯗꯨꯒꯨꯝꯕꯗꯣ ꯑꯩꯗꯤ ꯄꯥꯝꯗꯦ ꯇꯜꯂꯦꯕ ꯑꯗꯨꯒꯨꯝꯕ ꯅꯨꯄꯥ ꯑꯗꯨ ꯇꯜꯂꯦꯕ ꯅꯨꯄꯤ ꯌꯥꯝ ꯉꯥꯎ ꯍꯥꯏꯗꯤ ꯅꯨꯄꯤꯁꯤꯡꯅ ꯌꯥꯝ ꯉꯥꯎꯕꯗꯣ ꯇꯜꯂꯦꯕ
ꯑꯁ ꯅꯪꯁꯦ ꯂꯩꯇꯥꯥꯐꯝ ꯈꯪꯉꯣꯏ ꯁꯤꯅꯦꯕ
ꯍꯣꯏꯅꯦ ꯑꯁ ꯀꯔꯤ ꯑꯩꯁꯦ ꯈꯃꯟꯒ ꯑꯃꯨꯛ ꯆꯥꯎꯕꯅꯦ ꯑꯁ ꯌꯥꯔꯣꯏꯗ ꯑꯗꯨꯒꯨꯝꯕ ꯅꯨꯄꯥꯁꯤꯡ ꯑꯩ ꯌꯥꯔꯣꯏ ꯄꯥꯝꯁꯨ ꯄꯥꯝꯗꯦꯕ ꯑꯩ
ꯑꯗꯨ ꯑꯣꯏꯔꯗꯤ
ꯃꯣꯏꯁꯦ ꯈꯔ ꯂꯝꯁꯨ ꯍꯦꯟꯒꯗꯕ ꯃꯥꯂꯦꯕ ꯅꯨꯄꯤꯁꯤꯡꯅ ꯄꯥꯃꯤꯔꯦ ꯀꯥꯏꯅꯀ
ꯂꯩꯁꯥꯕꯤꯅ ꯁꯨꯛ ꯄꯥꯝ ꯄꯥꯝꯗꯕ ꯌꯥꯗꯕ ꯑꯃꯨꯛꯀ
ꯑꯣ ꯂꯩꯁꯥꯕꯤꯅ ꯄꯥꯝꯕꯁꯦ ꯃꯥ ꯌꯥꯗꯕ ꯑꯃꯨꯛꯅ
ꯑꯁ ꯑꯗꯨ ꯅꯪꯒꯤꯁꯦ ꯌꯥꯝ ꯂꯨꯕ ꯋꯥꯐꯝꯅꯦꯍꯦ
ꯍꯣꯏ ꯃꯁꯛꯇꯣ ꯑꯁ ꯑꯩꯗꯤ ꯁꯛꯇ ꯌꯥꯝ ꯌꯦꯡꯕ ꯃꯤ ꯅꯠꯇꯦꯗ ꯑꯗꯣ ꯌꯥꯝ ꯊꯤꯕꯅꯁꯨ ꯇꯔꯦꯀꯣ ꯑꯗꯨꯏꯁꯨ ꯈꯔ ꯈꯔ ꯑꯗꯨꯝ ꯃꯤꯅ ꯌꯦꯡꯕꯗ ꯊꯤꯗꯣꯛꯄ ꯀꯩꯁꯨ ꯀꯥꯏꯗꯗꯤ ꯑꯗꯨꯝ ꯌꯥꯏ
ꯑ ꯍꯥꯏꯕꯗꯤ ꯊꯤꯃꯜꯂꯁꯨ ꯍꯌꯦꯡꯉꯨ ꯍꯥꯏ ꯇꯨꯝꯃꯤꯟꯅꯔꯀꯥꯟꯗ ꯎꯕꯗ ꯈꯪꯒꯅꯤꯕꯀꯣ
ꯑꯗꯨꯒꯤ ꯈꯛꯇ ꯍꯣꯏꯅꯦ ꯑꯗꯨꯒꯤ ꯈꯛꯇ ꯅꯠꯇꯕꯀꯣ ꯊꯤꯃꯜꯂꯗꯤ ꯑꯩ ꯢꯀꯥꯏꯗꯩꯕ ꯃꯤ ꯃꯃꯥꯡꯗ
ꯑ
ꯏꯆꯥꯒꯁꯦ ꯏꯊꯤ ꯊꯤꯔ ꯊꯣꯛꯂꯛꯑꯗꯤ ꯂꯣꯏꯔꯦꯍꯦ ꯑꯩꯒ ꯊꯤꯕꯅꯦ ꯃꯥ ꯑꯃꯨꯛ ꯊꯤꯖꯤꯜꯂꯗꯤ ꯌꯥꯔꯣꯏꯕ ꯑꯗꯨꯝ ꯃꯌꯥꯏꯔꯞ ꯀꯣ ꯑꯣꯏꯕ
ꯈꯪꯉꯤ ꯈꯪꯉꯦ ꯑꯗꯨꯒꯨꯝꯕꯗꯤ ꯌꯥꯝ ꯂꯩꯔꯦꯕꯣ
ꯌꯥꯝꯗꯤ ꯂꯩꯅꯦ ꯑꯗꯣ ꯅꯪꯗꯧꯅ ꯐꯕ ꯊꯤꯕ ꯐꯪꯗꯕ ꯍꯥꯏ ꯇꯥꯔꯅꯦ ꯑꯗꯨꯒꯤ
ꯅꯨꯄꯤꯕꯨ ꯈꯔ ꯂꯨꯅ ꯇꯧꯕꯗ ꯑꯁ ꯑꯗꯨꯕꯨꯗꯤ ꯏꯌꯥꯝꯕ ꯑꯩꯈꯣꯏ ꯁꯤꯅ ꯃꯤꯡ ꯆꯠꯂꯤꯕꯅꯤꯍꯦꯁꯦꯁ
ꯍꯣꯏꯗ ꯑꯗꯨꯕꯨꯗꯤ ꯅꯪꯅ ꯍꯥꯏꯗ꯭ꯔꯁꯨ ꯏꯇꯩꯃꯗꯒꯤ ꯂꯣꯏ ꯎꯊꯣꯛꯈ꯭ꯔꯦꯗ ꯑꯗꯣ ꯏꯇꯩꯃꯥ ꯑꯗꯣ ꯃꯔꯥꯏꯕꯛꯗꯤ ꯐꯥꯗꯤ ꯐꯩꯍꯦ
ꯌꯥꯝ ꯐꯔꯕꯅꯦ ꯃꯥ ꯑꯁ ꯑꯩꯁꯨ ꯌꯥꯝ ꯐꯔꯦ ꯃꯥꯕꯨ ꯂꯧꯕꯗ ꯍꯥꯏꯗꯤ ꯂꯩꯁꯥꯕꯤ ꯑꯇꯣꯞꯄꯁꯤꯡꯁꯦ ꯑꯩꯒꯤ ꯃꯤꯠꯇ ꯏꯆꯟ ꯅꯨꯄꯤꯒꯨꯝꯅ ꯑꯗꯨꯝ ꯂꯣꯏ ꯎꯔꯦꯕꯀꯣ
ꯍꯥꯏ ꯌꯥꯝ ꯐꯔꯦꯕ ꯇꯥꯥꯏꯅꯤꯀꯣ ꯅꯪꯁꯦ
ꯏ ꯇꯒꯦ ꯇꯥꯎ
ꯇꯥꯔꯦ ꯇꯥꯈ꯭ꯔꯦ ꯉꯁꯥꯏ ꯅꯍꯥꯟꯗꯒꯤ ꯇꯥꯈ꯭ꯔꯕꯅꯤꯗ ꯑꯗꯨꯒꯤ ꯊꯤꯗꯣꯛꯇ꯭ꯔꯦꯕ ꯀꯩꯁꯨ ꯀꯥꯏꯗ꯭ꯔꯦꯕ ꯉꯁꯤꯒꯤꯅꯕꯨ ꯈꯔ ꯐꯔꯤꯅꯦ
ꯑꯗꯨ ꯅꯪ ꯅꯪꯒꯤꯁꯦ ꯀꯩꯅꯣ ꯇꯧꯁꯦ
ꯀꯔꯤ
ꯍꯌꯦꯡ ꯍꯪꯆꯤꯠ ꯁꯤ ꯃꯅꯨꯡꯗ ꯑꯗꯨꯝ ꯁꯦꯝꯃꯁꯦ ꯅꯪꯒꯤꯁꯦ
ꯑꯁꯦꯡꯕꯒꯤ ꯁꯦꯝꯁꯦ
ꯍꯣꯏ ꯁꯦꯝꯃꯁꯦ ꯅꯠꯇ꯭ꯔꯗꯤ ꯌꯥꯔꯣꯏꯍꯦ ꯑꯩꯈꯣꯏ ꯄꯨꯟꯒꯗꯕꯗꯣ ꯑꯁ ꯑꯩꯈꯣꯏ ꯏꯆꯥ ꯏꯁꯨ ꯂꯩꯥꯏꯔꯤꯁꯨ ꯑꯗꯨꯝ ꯄꯨꯟꯕ ꯌꯥꯏꯑꯕꯣ
ꯍꯣꯏ ꯍꯣꯏ ꯑꯩꯁꯨ ꯀꯣ ꯎꯝ ꯍꯥꯏꯔꯛꯑꯣ
ꯅꯪ ꯍꯥꯏꯌꯣ
ꯑꯩꯁꯨꯀꯣ ꯂꯩꯁꯥꯕꯤꯅꯤꯅꯀꯣ
ꯎꯝ
ꯍꯥꯏꯗꯤ ꯎꯝ ꯀꯨꯏꯃꯟ ꯅꯨꯄꯥ ꯀꯣꯏꯗꯕ ꯀꯨꯏꯃꯟꯕꯒꯤꯀꯣ
ꯎꯝ
ꯑꯗꯨꯝ ꯍꯥꯏꯗꯤ ꯏꯃꯥꯟꯅꯕꯤꯁꯤꯡꯗꯤ ꯀꯣꯏꯔꯒ ꯋꯥꯔꯤ ꯁꯅꯔꯒ ꯂꯩꯕ ꯎꯕꯗꯅꯦ ꯑꯩꯁꯨ ꯑꯗꯨꯝ ꯍꯧꯅꯤꯡꯕ ꯍꯥꯏꯇꯥꯔꯦꯅꯦ ꯍꯣꯏ ꯈꯥꯡꯕꯗ ꯋꯥꯁꯨꯜꯂꯛꯑꯦꯕ ꯆꯍꯤ ꯃꯇꯥꯡꯁꯨ ꯈꯔ ꯂꯨꯁꯜꯂꯛꯑꯕꯅꯤꯅ
ꯎꯝ ꯑꯩꯈꯣꯏ ꯀꯥꯡꯖꯨꯁꯦ ꯑꯗꯨꯝ ꯍꯣꯏ ꯑꯃꯃꯝ ꯁꯤꯜꯂꯒ ꯃꯌꯥꯝ ꯄꯨꯂꯞ ꯄꯨꯜꯂꯁꯦ ꯍꯥꯏꯕꯗꯤ ꯅꯪꯒꯤ ꯁꯥꯏꯁꯨ ꯄꯨꯔꯛꯑꯣ ꯑꯩꯁꯨ ꯄꯨꯔꯛꯀꯦ ꯁꯨꯃꯥꯏꯅꯀꯣ
ꯍꯣꯏ
ꯑꯗꯨꯅꯕꯨ ꯅꯨꯡꯉꯥꯏꯕ ꯍꯦꯟꯗꯧ ꯃꯥꯜꯂꯤ
ꯍꯣꯏꯅꯦ ꯑꯗꯨꯃꯥꯏꯅ ꯇꯧꯁꯦ
ꯑꯩꯗꯤ ꯑꯇꯩ ꯃꯗꯨ ꯌꯥꯎꯔꯀꯥꯟꯗ ꯑꯩꯈꯣꯏ ꯏꯃꯥꯟꯅꯕ ꯈꯔꯗ ꯑꯃꯨꯛ ꯃꯨꯟꯒꯦꯀ ꯇꯧꯔꯛꯑꯗꯤ
ꯑꯁ ꯇꯧꯔꯣꯏ ꯍꯦꯛ ꯀꯗꯥꯏꯗꯒꯤ ꯅꯪ ꯅꯪꯒꯤꯗꯨꯕꯨꯣ ꯃꯣꯏꯒꯤꯗꯤ ꯃꯆꯟꯒꯨꯝꯅ ꯃꯃꯥꯒꯨꯝꯅ ꯎꯔꯤꯕꯅꯤ ꯀꯩꯅꯣ
ꯑ ꯑꯗꯨ ꯅꯠꯇꯕꯤꯗ ꯅꯨꯄꯥꯒꯤ ꯃꯤꯠ ꯍꯥꯏꯁꯦ ꯊꯥꯖꯕ ꯌꯥꯗꯅꯦ
ꯑꯁ ꯅꯨꯄꯥ ꯍꯥꯏꯕꯁꯤꯡꯁꯦ ꯌꯥꯝ ꯂꯨꯈ꯭ꯔꯦꯗꯀꯣ
ꯍꯥꯏꯕꯗꯤ ꯑꯩꯈꯣꯏꯁꯨ ꯃꯔꯛ ꯃꯔꯛꯇ ꯑꯗꯨ ꯃꯥꯏ ꯌꯦꯡꯉꯦꯕ
ꯍꯁ ꯑꯗꯨꯒ ꯅꯪꯒꯨꯝꯕ ꯊꯤꯌꯣ ꯀꯥꯏꯅ ꯑꯗꯨꯗꯤ ꯑꯩ ꯊꯤꯔꯔꯣꯏ ꯅꯪ ꯅꯪ ꯅꯨꯃꯤꯠ ꯌꯥꯝꯃ
ꯍꯣꯏ ꯑꯊꯦꯝꯕ ꯀꯟꯕ ꯍꯥꯏꯕꯁꯤꯗꯤ ꯄꯥꯞꯅꯦꯕ ꯑꯗꯨ ꯄꯥꯞꯅꯗꯦꯕ ꯑꯗꯨꯕꯨ ꯑꯊꯦꯝꯕꯗ ꯑꯩꯈꯣꯏꯅ ꯂꯥꯡ ꯇꯨꯔꯗꯤ ꯑꯗꯨꯝ ꯄꯥꯞꯅꯦꯕꯀꯣ
ꯑꯣ ꯅꯣꯏꯗꯤ ꯇꯨꯗꯕꯤ ꯉꯝꯕ ꯍꯥꯏꯇꯥꯔꯦꯅꯦ
ꯍꯣꯏ ꯍꯣꯏ ꯍꯣꯏ ꯈꯔ ꯈꯔ ꯅꯨꯄꯥ ꯊꯣꯛꯄ
ꯏꯁ ꯅꯣꯛꯅꯤꯡꯉꯦ
ꯍꯥꯏꯗꯤ ꯃꯤꯅ ꯐꯖꯕ ꯎꯔ ꯀꯥꯟꯁꯤꯗ ꯑꯩ ꯁꯤ ꯅꯨꯄꯤꯁꯦ ꯐꯖꯩꯍꯦ ꯀꯣꯏꯅꯤꯡꯉꯦꯕ ꯐꯥꯎꯗꯕ ꯁꯤ ꯅꯨꯄꯤꯁꯤ ꯑ ꯐꯖꯩ ꯍꯦ ꯏꯆꯥ ꯅꯨꯨꯄꯤꯁꯦ ꯑꯁ ꯃꯔꯥꯏꯕꯥꯏ ꯌꯥꯝ ꯐꯩꯗ ꯑ
ꯑꯣ ꯑꯣ ꯑꯣ ꯑꯣ ꯑꯣ ꯈꯪꯉ‌ꯦ ꯈꯪꯉ‌ꯦ ꯈꯉꯦ ꯑꯣ ꯑꯗꯨꯕꯨꯗꯤ ꯑꯩꯈꯣꯏꯁꯨ ꯇꯧꯋꯤꯗꯣ ꯅꯨꯄꯥꯁꯤꯡꯕꯨ ꯍꯥꯏꯗꯤ ꯅꯨꯡꯗꯤ ꯅꯨꯡꯁꯤꯗꯕꯀꯣ ꯄꯥꯝꯗꯤ ꯄꯥꯝꯗꯕꯀꯣ
ꯎꯝ
ꯐꯖꯩꯌꯦ ꯍꯥꯏꯅ ꯅꯨꯡꯗ ꯅꯨꯡꯁꯤꯕ ꯄꯥꯝꯕ ꯅꯠꯇꯕꯀꯣ ꯍꯣꯏ ꯃꯗꯨ ꯅꯨꯄꯤ ꯄꯗꯣ ꯃꯁ ꯐꯖꯕꯅꯦ ꯀꯥꯏ ꯍꯥꯏꯕ
ꯎꯝ ꯑꯗꯨꯕꯨ ꯅꯨꯡꯁꯤꯕꯗꯤ ꯄꯣꯛꯇꯦꯕ ꯑꯩꯈꯣꯏꯗ
ꯍꯣꯏ ꯄꯣꯛꯇꯦ ꯏꯆꯝ ꯆꯝꯅ ꯐꯖ ꯐꯖꯩ ꯍꯥꯏꯗꯤ ꯑꯗꯨꯝ ꯐꯖꯩ ꯍꯥꯏꯗꯣꯛꯄꯅꯦꯕꯀꯣ
ꯑꯗꯨꯅꯤ ꯃꯤ ꯃꯤ ꯐꯖꯕꯗꯨ ꯑꯩꯈꯣꯏ ꯊꯤ ꯍꯥꯏꯔꯨꯀꯥꯟꯗ ꯑꯩꯈꯣꯏ ꯆꯤꯟ ꯊꯤꯔꯒ ꯅꯔꯣꯛꯇ ꯇꯥꯅꯤꯕꯀꯣ
ꯍꯣꯏꯅꯦ ꯂꯥꯏꯁꯪ ꯆꯠꯇꯕ ꯅꯪꯁꯨ ꯐꯖꯅꯗꯤ ꯅꯤꯡꯉꯤꯕ ꯖꯥꯠꯅꯤꯅꯦ
ꯍꯣꯏꯗ ꯑꯩꯈꯣꯏꯗꯤ ꯑꯗꯨꯕꯨ
ꯑꯁ ꯅꯪꯁꯤꯗꯤ ꯈꯨꯟꯗ ꯂꯩꯕꯒꯤ ꯀꯅꯥꯕ ꯂꯩꯇ꯭ꯔꯦꯍꯦ ꯂꯦꯁꯪ ꯂꯩꯅ ꯂꯩꯅ ꯆꯠꯇꯕꯁꯤꯗꯤꯀꯣ
ꯄꯥꯞ ꯂꯩꯇꯕ ꯑꯩꯈꯣꯏꯁꯦ
ꯑꯁ ꯏꯁ ꯌꯥꯝ ꯐꯩ ꯅꯪꯗꯤ ꯏꯁ ꯐꯝꯍꯟꯗꯅ ꯑꯩꯗꯤ ꯄꯥꯝꯗꯦ
ꯆꯠꯂꯦ ꯕꯣꯜ ꯌꯦꯡꯉꯦ ꯍꯧꯒꯠꯄ ꯉꯝꯗꯦꯕꯀꯣ ꯑꯗꯨꯒꯤ
ꯍꫭꯏꯗ
ꯅꯪ ꯅꯪ ꯂꯥꯛꯑꯗꯤ ꯑꯗꯨꯝ ꯆꯠꯄ ꯍꯧꯔꯅꯤꯗ
ꯏꯁ ꯑꯩꯕꯨ ꯌꯦꯡꯕ ꯂꯥꯛꯅꯤꯉꯥꯏꯔꯣ ꯂꯩꯏꯁꯪꯗ
ꯍꯣꯏ ꯅꯇꯩꯃꯥꯒ ꯌꯥꯎꯔꯛꯀꯦ
ꯌꯥꯎꯔꯛꯑꫭ ꯌꯥꯎꯔꯛꯑꯣ
ꯅꯪ ꯑꯃꯨꯛ ꯄꯔꯣꯝ ꯄꯔꯣꯝ
ꯆꯠꯂꫭꯍ‌ꯦ ꯆꯥꯛꯄꯤꯔꯣꯏꯍꯦ ꯏꯇꯩꯃꯥ ꯂꯩꯔꯕ ꯑꯗꯨ ꯑꯩ ꯀꯃꯥꯏ ꯆꯥꯛꯇꯣꯏꯅꫭ ꯄꯥꯈꯪ ꯑꯣꯏꯔꯝꯃꯗꯤ ꯈꯔ ꯌꯦꯡꯕ ꯌꯥꯕ ꯑꯗꯨꯁꯨ ꯅꯠꯇꯕꯗꯨꯕꯨ
ꯑꯠꯆꯥ ꯑꯗꯨ ꯑꯣꯏꯔꯗꯤ ꯅꯪ ꯅꯇꯩꯃꯥ ꯎꯔꯀꯥꯟꯗ ꯅꯪ ꯅꫭꯛꯑꯒ ꯀꯩꯅꯣ ꯇꯧꯒꯗꯕꯗꯣ ꯃꯤꯠꯇ ꯎꯔꯤꯕ
ꯅꯣꯛꯇ꯭ꯔꯗꯤ ꯀꯩꯅꯣ ꯑꯩꯕꯨ ꯁꯥꯎꯔꯒ ꯂꯩꯌꯣ ꯍꯥꯏꯕ꯭ꯔꯣ
ꯂꯥꯛꯑꯒ ꯁꯤꯔꯣ ꯏꯌꯥꯝꯕ ꯁꯤꯔꯣ ꯏꯊꯩꯃꯗ ꯍꯥꯏꯔꯒꯦꯀꯣ
ꯑꯗꯣ ꯏꯇꯩꯃꯗꯤ ꯀꯔꯤꯁꯨ ꯆꯤꯡꯅꯕ ꯈꯣꯠꯄꯗꯤ ꯇꯧꯔꫭꯏꯀꯣ
ꯑꯁ ꯃꯥꯅꯕꯨ ꯑꯩꯉꯣꯟꯗꯒꯤ ꯍꯦꯟꯅ ꯐꯔꯦꯅꯦ
ꯑꯁ ꯅꯣꯏ ꯅꯣꯏꯅꯤꯁꯦ ꯐꯃꯟꯗꯅ ꯑꯩꯒ ꯄꯨꯟ